ꯍꯜꯂꯣ ꯇꯥꯕꯔꯣ ꯍꯜꯂꯣ
ꯑꯥ
ꯑꯣ ꯇꯕ꯭ꯔꯣ
ꯇꯥꯗ꯭ꯔꯣ
ꯑꯣ ꯇꯥꯏꯌꯦ ꯇꯥꯏꯌꯦ ꯇꯥꯏꯌꯦ ꯇꯥꯗ꯭ꯔꯣ ꯇꯥꯏꯌꯦꯕ ꯀꯩꯗꯧꯔꯤꯅꯣ
ꯑꯁ ꯍꯧꯖꯤꯛ ꯏꯅꯦ
ꯀ꯭ꯔꯤ ꯍꯥꯏꯕ ꯀꯔꯤ ꯍꯥꯏꯕꯅꯣ ꯂꯩꯌꯦ ꯑꯣ ꯆꯤꯡꯗꯥꯔꯣ ꯀꯥꯏꯗꯥꯔꯣ
ꯍꯣꯏ ꯆꯤꯡꯗꯅꯦ ꯍꯧꯖꯤꯛ
ꯇꯥꯗ꯭ꯔꯣ ꯑꯣ ꯅꯣꯏꯔꯣꯝꯗ ꯅꯦꯋꯥꯛ ꯅꯨꯡꯉꯥꯏ ꯇꯥꯕ꯭ꯔꯣ ꯅꯪꯅ ꯂꯩꯕ ꯌꯨꯝꯗꯣ ꯑꯩꯗꯤ ꯅꯦꯋꯥꯛ ꯀꯤ ꯑꯗꯨꯝ ꯌꯥꯕꯅꯦ ꯍꯥꯏꯕꯗꯨꯔꯣ
ꯑꯥ ꯑꯗꯨꯝ ꯅꯨꯡꯉꯥꯏꯕꯒꯨꯝ ꯇꯧꯋꯦ
ꯀꯔꯤ ꯅꯨꯃꯤꯇꯒꯤ ꯆꯠꯄꯅꯣ
ꯉꯔꯥꯡ ꯉꯔꯥꯡ ꯂꯥꯛꯄꯅꯦ ꯈꯨꯟꯗ
ꯑꯣ ꯑꯁ ꯃꯤꯗꯤ ꯅꯨꯡꯉꯥꯏꯔꯦꯀꯣ ꯑꯃꯒ ꯎꯅꯔꯝꯃꯅꯤꯀꯣ
ꯑꯁ ꯎꯅꯥꯗ꯭ꯔꯦꯗꯥ ꯃꯥꯁꯨ ꯊꯕꯛ ꯆꯤꯜꯂꯦ ꯍꯥꯏꯕꯅꯤꯀꯣ
ꯑꯣ
ꯈꯨꯟꯗꯣ ꯇꯣꯉꯥꯟꯕꯅꯤꯅ
ꯅꯠꯇꯦ ꯅꯣꯏ ꯈꯨꯟ ꯅꯛꯅꯕꯅꯤꯅ ꯂꯝꯕꯤ ꯂꯝꯍꯥꯡꯗ ꯎꯗ꯭ꯔꯣ
ꯎꯗ꯭ꯔꯦ ꯃꯥ ꯊꯕꯛ ꯆꯠꯂꯦ ꯍꯌꯦ ꯑꯩꯅ ꯂꯥꯛꯄ ꯀꯥꯟꯗ
ꯑ ꯅꯣꯏ ꯈꯨꯠ ꯑꯁ ꯅꯣꯏꯒꯤ ꯌꯨꯝꯗꯣ ꯀꯅꯥ ꯀꯅꯥ ꯂꯩꯕ꯭ꯔꯣ ꯍꯧꯖꯤꯛꯀꯥꯟꯗꯤ
ꯏꯃꯥꯒꯀꯣ ꯑꯩꯈꯣꯏ__ ꯑꯩꯈꯣꯏꯒꯤ ꯏꯌꯥꯝꯕ
ꯅꯣꯏꯅ ꯂꯩꯕ ꯌꯨꯝꯗꯣ ꯅꯍꯥꯟꯒꯤꯗꯣ ꯑꯗꯨꯝ ꯂꯩꯔꯤꯕ꯭ꯔꯣ
ꯎꯝ ꯑꯗꯨꯝ ꯂꯩꯔꯤꯌꯦ ꯁꯥꯅꯤꯉꯥꯏꯁꯨ ꯄꯩꯁꯥ ꯁꯥ ꯂꯩꯔꯤꯅ
ꯅꯠꯇꯦꯗ ꯑꯩꯅ ꯍꯥꯏꯕꯗꯤ ꯑꯇꯣꯞꯄꯗꯒ ꯁꯤꯟꯗꯣꯛꯄ ꯈꯣꯠꯄ ꯂꯩꯌꯦꯅ ꯃꯤ
ꯂꯩꯇꯦ ꯗꯨꯝ ꯆꯞ ꯃꯥꯟꯅ ꯂꯩꯌꯦꯗ
ꯅꯨꯡꯁꯤꯌꯦꯅꯦ ꯅꯣꯏꯒꯤ ꯃꯊꯛ ꯂꯩꯀꯥꯏꯗꯣ ꯎꯝ ꯋꯥꯏ ꯃꯊꯥ ꯂꯩꯀꯥꯏꯒꯤ ꯅꯨꯄꯥꯗꯤ ꯀꯥꯏ ꯆꯠꯈ꯭ꯔꯦ
ꯑꯁ ꯃꯥꯁꯨ ꯃꯄꯥꯟꯗ ꯂꯥꯏꯔꯤꯛ ꯇꯝꯕ ꯆꯠꯈꯤꯕꯒꯨꯝ ꯇꯧꯕꯅꯤꯗ
ꯅꯪꯒꯤꯗꯣ ꯀꯔꯤ ꯀꯔꯤ ꯇꯝꯃꯤꯕ꯭ꯔꯣ
ꯍꯧꯖꯤꯛꯇꯤ ꯒ꯭ꯔꯦꯖꯨꯑꯦꯁꯟ ꯇꯝꯕ ꯃꯥꯜꯂꯦ ꯃꯥꯗꫭ
ꯎꯅꯗꯕ ꯀꯨꯏꯔꯦ ꯁꯨꯎ ꯎꯅꯗ꯭ꯔꯦ
ꯃꯥꯕꯨꯗꯤ ꯑꯗꯨꯝ ꯑꯩꯈꯣꯏ
ꯍ
ꯇꯤꯅꯣ ꯈ꯭ꯔꯤꯁꯃꯥꯁꯒꯨꯝꯕꯗꯤ ꯎꯅꯩꯗ
ꯑꯣ ꯋꯥ ꯉꯥꯡꯅꯗ꯭ꯔꯦ
ꯉꯥꯡꯅꯩ ꯑꯩꯈꯣꯏꯗꯤ ꯑꯗꯨꯝ ꯅꯛꯅ ꯂꯩꯕꯅꯤꯅꯀꯣ
ꯀꯩꯁꯨ ꯈꯜꯂꯝꯃꯔꯣꯏꯀꯣ ꯑꯉꯥꯡ ꯑꯣꯏꯔꯤꯉꯩ ꯃꯇꯝꯅꯤꯅ
ꯎꯝ ꯀꯩꯁꯨ ꯈꯟꯗ꯭ꯔꯦ ꯃꯥꯁꯨ
ꯀ꯭ꯂꯥꯁ ꯀꯌꯥ ꯐꯥꯎꯔꯣ ꯐꯥꯎꯅꯔꯝꯕꯗꯣ ꯅꯣꯏꯅꯤ ꯈꯪꯗꯔꯤ ꯇꯨꯋꯦꯜ ꯂꯣꯏꯕ ꯐꯥꯎꯔ ꯀꯥꯎꯈ꯭ꯔꯦꯕ
ꯎꯝ ꯇꯨꯋꯦꯜꯐ ꯐꯥꯎꯗꯤ ꯇꯧꯗ꯭ꯔꯤ
ꯑꯥ ꯇꯨ ꯀꯨꯏꯔꯦ ꯅꯪꯒꯤꯁꯤ ꯀꯣ ꯅꯍꯥꯟꯒꯤꯗꯨꯒ ꯍꯧꯖꯤꯛꯀꯤꯗꯨꯒ ꯃ ꯇꯦꯟꯕꯗꯤ ꯃꯥꯟꯅꯕ ꯃꯥꯜꯂꯦꯀꯣ ꯅꯦꯝꯕꯗꯤ
ꯈꯔꯗꯤ ꯅꯦꯝꯃꯦꯕꯨ ꯃꯥꯁꯨ ꯑ
ꯍꯣꯏ ꯑꯗꯨꯒꯤꯅꯦ ꯑꯩꯅꯥ ꯍꯥꯏꯕꯗꯣ ꯅꯪꯅ ꯋꯥꯡꯃꯟꯕ ꯅꯦꯝꯕ ꯉꯥꯛꯇ ꯊꯤꯕ꯭ꯔꯥ ꯈꯪꯗꯦ
ꯈꯪꯗꯦꯅꯦ ꯅꯦꯝꯕ ꯈꯛꯇ ꯂꯥꯛꯑꯦꯅꯦ
ꯍ ꯍꯧꯖꯤꯛꯀꯤꯗꯨꯁꯨ ꯅꯪꯅ ꯄ ꯍꯦꯟꯅ ꯋꯥꯡꯉꯝꯅꯤꯀꯣ ꯋꯥꯡꯉꯦ ꯑꯥ ꯑꯗꯨꯅꯦꯕ ꯅꯍꯥꯟ ꯅꯍꯥꯟꯒꯤ ꯅꯨꯄꯥꯒꯤ ꯁꯛꯇꯨꯗꯤ ꯍꯦ ꯍꯧꯖꯤꯛꯐꯥꯎ ꯀꯥꯎꯗ꯭ꯔꯤꯗ ꯃꯥꯗꯤ ꯑꯩꯈꯣꯏꯕꯨ ꯀꯥꯎꯔꯝꯃꯅꯤ
ꯑꯗꯨꯝ ꯃꯥꯁꯨ ꯀꯩꯅꯣ ꯑꯗꯨꯝ ꯍꯪꯂꯛꯄ ꯅꯨꯃꯤꯠꯁꯨ ꯌꯥꯎꯕꯅꯦ
ꯑꯣ
ꯅꯣꯏꯒꯤ ꯃꯔꯨꯞꯁꯤꯡꯗꯨꯅ ꯅꯨꯡꯉꯥꯏꯅ ꯂꯩꯔꯤꯕ꯭ꯔꯥ ꯑꯗꯨꯝ
ꯅꯝꯕꯔꯒ ꯂꯩꯅꯔꯤꯕ꯭ꯔꯣ ꯑꯣ
ꯂꯩꯅꯩꯗ
ꯍꯣꯔꯦꯟ ꯊꯥꯕꯤꯌꯣꯅꯦ ꯑꯝꯇ ꯃꯦꯁꯦꯁ ꯊꯥꯒꯦꯅꯦ ꯅꯨꯉꯥꯏ ꯀꯨꯏꯔꯦ ꯆꯍꯤ ꯀꯌꯥꯅꯣ ꯑꯩꯈꯣꯏꯅꯤ ꯐꯥꯎꯗ꯭ꯔꯤꯁꯦ
ꯊꯥꯔꯛꯀꯦꯀꯣ ꯅꯣꯏꯒꯤ ꯅꯪꯗꯤ ꯅꯣꯏꯒꯤ ꯅꯌꯥꯝꯕꯥ
ꯑꯥ ꯇꯥꯔꯦꯗꯅ ꯍꯣꯏꯅꯦ ꯅꯠꯇꯦ ꯏꯅꯥꯎꯅꯨꯄꯥ ꯇꯥꯔꯝꯃꯅꯤ ꯑꯉꯥꯡ ꯑꯣꯏꯔꯝꯅꯤ ꯃꯥꯅ
ꯑꯥ
ꯑꯩꯈꯣꯏꯒꯤ ꯁꯥꯒꯩ ꯃꯥꯟꯅꯩꯌꯦꯀꯣ
ꯎꯝ ꯃꯅꯩꯌꯦ ꯅꯣꯏ ꯁꯒꯩ
ꯑꯣ ꯑꯁ ꯅꯪ ꯀꯔꯤ ꯃꯇꯝꯗ ꯑꯃꯨꯛ ꯍꯟꯗꯣꯏꯅꯣ
ꯇꯔꯤꯛ ꯀꯔꯤ ꯀꯌꯥꯗꯔ ꯀꯨꯟ ꯃꯥꯏꯅ ꯑꯃꯨꯛ ꯆꯠꯀꯗꯧꯕ ꯃꯥꯜꯂꯦ ꯑꯩꯒꯤ ꯀꯩꯅꯣ ꯑꯩꯒꯤ ꯅꯣꯇꯤꯁꯁꯨ ꯊꯣꯛꯈ꯭ꯔꯦ ꯑꯦꯛꯖꯥꯝꯒꯤ ꯅꯣꯇꯤꯁꯇꯣ
ꯑꯣ ꯑꯗꯨ ꯊꯥꯕ ꯆꯠꯅꯤꯡꯉꯥꯏ ꯑꯃꯨꯛ
ꯍꯥꯥꯑ
ꯑꯗꯨ ꯊꯥꯕ ꯆꯠꯂꯅꯤ
ꯑꯥ
ꯎꯝ
ꯗꯨ ꯊꯥꯕ ꯆꯠꯂꯅꯤ ꯑꯗꯨ ꯂꯣꯏꯔꯗꯤ ꯀꯔꯤ ꯇꯧꯁꯤꯔ ꯈꯪꯗ꯭ꯔꯦ
ꯑꯣꯖꯥ ꯑꯣꯏꯌꯨꯅꯦ
ꯑꯁ ꯂꯣꯏꯗ꯭ꯔꯤꯌꯦ ꯑꯩꯈꯣꯏꯒꯤꯗꯣ
ꯑꯣ
ꯆꯍꯤ ꯑꯅꯤꯒꯤꯅꯦ ꯑꯃ ꯑꯃꯒꯤ ꯄ꯭ꯔꯤꯈꯥ ꯊꯥꯅꯤꯉꯥꯏ ꯂꯩꯕꯗꯨꯅꯤ
ꯑ ꯑꯣꯖꯥ ꯑꯣꯏꯔꯗꯤ ꯀꯥꯏꯗ ꯑꯣꯏꯗꯣꯏꯕ ꯃꯄꯥꯜꯂꯣꯝꯗ ꯑꯣꯏꯕ ꯆꯠꯂꯣ ꯇꯣꯂꯣꯞ ꯆꯥꯎꯕꯅꯦ
ꯑꯁ ꯑꯗꯨ ꯆꯠꯀꯗꯕꯁꯨ ꯋꯥꯏ
ꯑꯥꯏ ꯍꯩꯅꯦ ꯑꯗꯨ ꯆꯤꯡꯔꯣꯝꯗꯗꯤ ꯂꯤꯁꯤꯡ ꯇꯔꯨꯛ ꯇꯔꯦꯠꯇꯤ ꯀꯔꯤ ꯇꯧꯅꯤꯉꯥ
ꯑꯗꯨꯅꯦ ꯆꯤꯡꯔꯣꯝꯗꯁꯨ ꯂꯤꯁꯤꯡ ꯇꯔꯨꯛ ꯇꯔꯦꯠ ꯈꯛꯇ ꯑꯍ
ꯌꯨꯝ ꯕꯔꯥ ꯂꯩꯁꯤꯜꯂꯅꯤ ꯅꯠꯇ꯭ꯔ
ꯎꯝ
ꯅꯣꯏ ꯅꯆꯦ ꯈꯣꯏꯗ ꯀꯩꯅꯣꯗ ꯂꯩꯌꯣꯅ ꯑꯃꯨꯛꯀ ꯑꯩꯈꯣꯏ ꯈꯨꯟꯒꯤ ꯃꯊꯛ ꯂꯩꯀꯥꯏꯗ
ꯈꯪꯗꯦ ꯑꯗꯨꯃꯥꯏꯟ ꯇꯧꯁꯤꯔꯥ ꯈꯟꯕꯗꯤ ꯈꯜꯂꯤ
ꯑꯥ ꯃꯣꯏꯗ ꯂꯩꯔꯥ ꯑꯃꯨꯛ ꯂꯩꯌꯣꯕꯀꯣ
ꯑꯗꯨꯅ ꯑꯩꯒꯤꯁꯨ ꯐꯥꯕꯀꯣ
ꯍꯣꯏ
ꯇꯥꯛꯒꯨꯝꯕꯒꯤꯗꯤ ꯄꯩꯁꯥ ꯆꯠꯇ꯭ꯔꯤꯕ
ꯍꯣꯏ ꯂꯩꯕꯁꯨꯀꯣ ꯂꯩꯕ ꯅꯣꯏꯒꯤ ꯎꯝ ꯅ ꯅꯆꯦꯒꯤ ꯀꯩꯅꯣꯗꯨꯁꯨ ꯑꯗꯨꯝ ꯐꯗꯤ ꯐꯔꯝꯅꯤꯅ
ꯎꯝ
ꯃꯣꯏꯒꯤ ꯃꯃꯥ ꯃꯄꯥꯗꯤ ꯂꯩꯔꯤꯕ꯭ꯔꯣ ꯅꯆꯦ ꯈꯣꯏꯒꯤ ꯅꯨꯄꯥꯒꯤ ꯂꯩꯌꯦ ꯑꯗꯨꯝ
ꯃꯄꯨꯗꯤ ꯁꯤꯈ꯭ꯔꯦꯅꯥ ꯃꯥ ꯂꯥꯛꯇꯕ ꯀꯥꯟꯗꯅ ꯂꯩꯇ꯭ꯔꯤ ꯑꯥ ꯂꯩꯃꯤꯟꯅꯩ
ꯑꯗꯣ ꯑꯗꯨꯝ ꯌꯨꯝ ꯇꯣꯉꯥꯟꯅ ꯆꯥꯔꯗꯤ ꯍꯦꯟꯅ ꯅꯨꯡꯉꯥꯏꯒꯗꯕꯅꯤꯅꯦ
ꯑꯁ ꯇꯨꯡꯉꯥꯟꯅ ꯆꯥꯅꯤꯡꯉꯥꯏ
ꯍꯥꯏꯅꯤꯡꯉꯥꯏ ꯃꯥꯅ ꯑꯇꯣꯟꯕꯅꯤꯅꯦ ꯎꯄꯥꯏ ꯂꯩꯇꯦ ꯍꯥꯏꯕꯗꯨꯔꯣ
ꯎꯝ ꯎꯄꯥꯏ ꯂꯩꯇꯦ ꯑꯁ ꯃꯅꯦꯁꯨꯀꯣ ꯑꯍꯟ ꯑꯣꯏꯕꯒꯤ ꯑꯗꯨꯝ ꯅꯥꯔꯒ ꯅꯥꯔꯒ ꯑꯗꯨꯝ ꯇꯧꯋꯤꯅꯦ
ꯑꯣ ꯑꯗꯨꯗꯤ ꯅꯣꯏ ꯂꯩꯕꯁꯤꯅ ꯍꯦꯟꯅꯕꯨ ꯐꯔꯦꯅꯦ ꯃꯣꯏꯒꯤꯁꯨ
ꯎꯝ ꯃꯥꯒꯤ ꯁꯦꯕꯥꯗꯣ ꯑꯁ ꯑꯩ ꯐꯖꯅ ꯇꯧꯕꯤꯕꯅꯦ ꯉꯍꯥꯟꯗꯣ ꯉꯔꯥꯡ
ꯍꯣꯏ ꯑꯗꯨ ꯑꯣꯏꯔꯗꯤ ꯅꯪꯕꯨꯁꯨ ꯅꯤꯡꯁꯤꯡꯂꯝꯅꯤꯗ ꯂꯥꯛꯑꯣꯒ ꯀꯧꯔꯝꯅꯤꯗ
ꯎꯝ ꯑꯗꯨꯝ ꯂꯥꯛꯑꯣ ꯍꯥꯏꯕꯅꯦ ꯃꯣꯏꯗꯤ
ꯍꯣꯏꯗꯤ
ꯌꯨꯝꯗꯨꯀꯣ ꯃꯤ ꯂꯩꯇꯦꯕ ꯂꯩꯅꯤꯡꯉꯩꯗꯣ
ꯑꯣ ꯌꯨꯝꯁꯤ ꯌꯥꯝ ꯆꯥꯎꯋꯦꯅ
ꯎꯝ
ꯌꯨꯝ ꯕꯔꯥꯒ ꯄꯤꯊꯣꯛꯇꯦ
ꯄꯤꯊꯣꯛꯇꯦ ꯃꯣꯏ ꯀꯩꯅꯣ ꯍꯣꯁꯇꯦꯜꯒꯨꯝꯕ ꯃꯤ ꯇꯔꯥꯒꯨꯝꯕꯗꯤ ꯊꯝꯃꯦ
ꯀꯅꯥꯅ ꯋꯥꯔꯗꯦꯟ ꯑꯣꯏꯔꯤꯅꯣ
ꯔꯨꯝ ꯑꯃꯗ ꯃꯣꯏ ꯃꯣꯏꯒꯤ ꯁꯥꯒꯩ ꯃꯨꯏꯒꯤ ꯁꯥꯒꯩꯒꯤ ꯀꯩꯅꯣ ꯃꯆꯥ ꯑꯃ ꯂꯩꯌꯦ ꯅꯨꯄꯤ ꯃꯆꯥ ꯃꯥ ꯑꯗꯨꯁꯨ ꯁ꯭ꯀꯨꯜꯗ ꯑꯣꯖꯥ ꯇꯧꯕꯀꯣ
ꯑꯣ
ꯑꯗꯨꯗꯣ ꯌꯦꯡꯁꯤꯟꯅꯔꯣ ꯍꯥꯏꯅ
ꯍꯥꯏꯅ ꯃꯉꯣꯟꯗ ꯑꯣ ꯃꯊꯪ ꯂꯥꯛꯑꯗꯤ ꯃꯣꯏ ꯁ꯭ꯀꯨꯜꯗꯨꯅ ꯑꯃꯨꯛꯀ ꯑꯣꯖꯥ ꯇꯧꯕ ꯌꯥꯏꯌꯦꯅ ꯑꯗꯨꯗꯤ ꯅꯪꯒꯤꯖꯨ ꯇꯟꯕ꯭ꯔꯣ
ꯇꯣꯂꯣꯞꯗꯤ ꯂꯩꯇꯕꯅꯤꯗ ꯍꯣꯏ ꯏꯃꯥꯟꯅꯕꯤ ꯑꯃ ꯑ ꯑꯗꯨꯔꯣꯝꯒꯤ ꯈꯨꯟꯒꯤ ꯑꯃ ꯃꯁꯝ ꯁꯥꯡꯕꯗꯣ
ꯎꯝ
ꯃꯃꯤꯡ ꯁꯤꯅ ꯍꯧꯕ ꯅꯨꯄꯤꯗꯣ
ꯑ ꯈꯪꯉꯦ ꯈꯪꯉꯦ
ꯑꯗꯨꯈꯣꯏꯒꯤ ꯃꯌꯥꯝꯕꯗꯣ ꯑꯩ ꯈꯪꯅꯔꯝꯕꯅꯤꯅꯦ
ꯎꯝ
ꯃꯥ ꯍꯥꯏꯗꯦ
ꯃꯥ ꯅꯪ-ꯅꯪꯉꯣꯜ-ꯅꯪꯕꯨꯗꯤ ꯈꯪꯉꯒ ꯂꯩꯌꯦ
ꯑꯣ ꯑꯗꯨ ꯃꯌꯥꯝꯕ ꯀꯣꯏ ꯀꯔꯝꯃꯥꯏꯅ ꯈꯪꯕ꯭ꯔꯣ ꯑꯗꯨꯗꯤ ꯅꯪ ꯑꯩ ꯈꯪꯪꯂꯛꯑꯗꯤ ꯀꯃꯥꯏꯅ ꯈꯪꯕ꯭ꯔ, ꯑꯩꯗꯤ ꯃꯁꯛ ꯐꯥꯎ ꯎ ꯎꯝ ꯑꯩꯅ ꯍꯥꯏꯕꯗꯤ ꯑꯩꯕꯨ ꯈꯪꯉꯦ ꯍꯥꯏꯕꯗꯣ ꯅꯪ ꯀꯃꯥꯏꯅ ꯈꯪꯉꯤꯅꯣ ꯍꯥꯏꯕ
ꯑꯁ ꯋꯥꯔꯤ
ꯑꯗꯨꯃꯥꯏ ꯋꯥꯔꯤ ꯂꯤꯔꯀꯥꯟꯗ ꯃꯥ ꯈꯪꯉꯤꯅꯦ ꯎ ꯃꯥꯁꯨ ꯌꯥꯝ ꯆꯝꯕ ꯃꯥꯜꯂꯦꯀꯣ
ꯑꯁ ꯌꯥꯝ ꯀꯩꯅꯣ ꯆꯝꯕꯅꯦ
ꯍꯣꯏ ꯆꯠꯃꯦ ꯍꯥꯏꯌꯦ
ꯑꯗꯣ ꯃꯥꯅ ꯌꯥꯗꯕꯒ ꯌꯥꯗꯕꯝ ꯑꯗꯨꯗꯤ ꯀꯣ ꯌꯥꯝ ꯁꯠ ꯊꯤꯕꯅꯦ ꯃꯥꯗꯣ ꯅꯨꯄꯥꯁꯤꯡꯗꯣ ꯃꯥ ꯌꯥꯝ ꯁꯠ
ꯌꯥꯝ ꯁꯊꯤꯕꯅꯦ ꯃꯥ ꯑꯗꯨꯒꯤ ꯅꯨꯐꯥꯁꯨ ꯀꯣꯏꯗꯦ ꯃꯥꯖꯣ ꯅꯨꯄꯥ ꯆꯍꯤ ꯃꯔꯤ ꯃꯉꯥ ꯑꯣꯏꯔꯦ ꯀꯣꯏꯗꯕ ꯍꯥꯏꯒꯨꯝꯇꯧꯕꯅꯤ꯫
ꯎꯝ
ꯅꯠꯇꯦ ꯆꯍꯤ ꯃꯔꯤ ꯃꯔꯥ ꯃꯉꯥ ꯅꯨꯄꯥ ꯀꯣꯏꯗ꯭ꯔꯗꯤ ꯂꯩꯕ ꯅꯨꯡꯉꯥꯏꯗꯧ ꯃꯥꯟꯗꯦꯗ
ꯃꯥꯗꯣ ꯑꯁ ꯀꯣꯏꯅꯤꯡꯅꯗꯕꯁꯨ ꯃꯟꯕ ꯃꯥꯜꯂꯦꯗ ꯃꯥꯒꯤ ꯀꯩꯅꯣ ꯃꯥꯅ ꯈꯟꯕ ꯅꯨꯄꯥꯗꯣ ꯑꯗꯨꯝ ꯂꯥꯛꯇꯕ ꯃꯥꯜꯂꯦ ꯃꯉꯣꯟꯗ
ꯑꯣ ꯃꯥꯅ ꯄꯥꯝꯕꯗꯣ
ꯑ ꯃꯥꯅ ꯄꯥꯝꯕꯗꯣ
ꯎꯝ ꯍꯣꯏ ꯃꯔꯛꯇꯗꯤ ꯑꯗꯨꯃꯥꯏ ꯑꯣꯏꯕꯅꯤ
ꯑꯩꯈꯣꯏꯅ ꯍꯦꯛ ꯄꯝꯕ ꯑꯗꯨꯝ ꯌꯥꯎꯕ ꯅꯠꯇꯦꯗꯀꯣ ꯑꯩꯈꯣꯏꯅ ꯄꯥꯝꯕ ꯃꯑꯣꯡꯗ ꯑꯩꯈꯣꯏꯅ ꯀꯩꯅꯣ ꯁꯦꯝꯕꯤꯕꯅꯤ ꯁꯦꯝꯒꯗꯕꯅꯤꯅꯦ
ꯄꯥꯝꯍꯟꯗꯣꯏꯅꯤꯅꯦ ꯍꯥꯏꯌꯣ
ꯀꯣꯏꯕꯨ ꯀꯣꯏꯈ꯭ꯔꯗꯤ ꯅꯨꯡꯁꯤꯕꯅꯦꯗ
ꯎꯝ ꯑꯗꯣ ꯃꯥꯗꯤ ꯅꯨꯄꯥ ꯑꯃ ꯑꯅꯤꯒꯨꯝꯕꯗꯤ ꯃꯥ ꯄꯥꯎ ꯐꯥꯎꯅꯕ ꯃꯥꯜꯂꯦ ꯑꯗꯨ ꯃꯥꯅ ꯄꯥꯝꯗꯦ ꯍꯥꯏꯅ ꯇꯣꯛꯈ꯭ꯔꯦ ꯍꯥꯏꯌꯦ
ꯎꯝ ꯑꯩꯒꯤꯕꯨꯗꯤ ꯑꯩꯗꯤ ꯅꯨꯄꯥꯁꯤꯡꯁꯦ ꯑꯗꯨꯝ ꯍꯨꯏ ꯑꯗ ꯀꯣꯏꯅꯗꯕꯤꯗ ꯐꯥꯎꯅꯕꯗꯣ
ꯎꯝ
ꯑꯗꯨꯅꯕꯨ ꯍꯦꯟꯅ ꯅꯨꯡꯉꯥꯏꯌꯦ ꯅꯪꯗꯤ
ꯀꯣꯏꯗꯤ ꯀꯣꯏꯗ꯭ꯔꯒ ꯑꯗꯨꯝ ꯐꯥꯎꯅꯔ ꯂꯩꯕꯗꯣ
ꯑꯥ ꯑꯗꯨꯅꯁꯨ ꯅꯨꯡꯉꯥꯏꯕꯅꯤꯗ
ꯑꯗꯨ ꯅꯪꯒꯤꯗꯤ ꯑꯃ ꯅꯪꯒꯤꯗꯃꯛ ꯂꯦꯞꯄꯤꯕ ꯂꯩꯕꯅꯤꯅ ꯋꯥꯈꯜ ꯋꯥꯅꯤꯡꯉꯥꯏ ꯂꯩꯇꯦ
ꯎꯝ
ꯇꯤꯃꯣꯏ ꯏꯃꯨꯡꯅꯁꯨ ꯌꯥꯑꯦ ꯍꯥꯏꯕꯅꯤꯅꯀꯣ
ꯑꯥ
ꯅꯩ ꯅꯪ ꯑꯇꯣꯞꯄꯁꯨ ꯌꯦꯡꯅꯤꯡꯉꯝꯃꯔꯣꯏꯅ
ꯍꯧꯖꯤꯛꯇꯤ ꯑ ꯑꯗꯨꯝ ꯈꯜꯂꯤꯗ
ꯆꯍꯤ ꯑꯦ ꯅꯤꯁꯥ ꯄꯁꯥ ꯆꯥꯕ꯭ꯔꯣ
ꯑꯥ ꯇꯥꯂꯞꯗꯤ ꯆꯥꯏꯌꯦ
ꯇꯥꯔꯨꯅꯨ
ꯍꯥꯏꯔ ꯑꯗꯨꯝ ꯆꯥꯏꯅꯦ ꯅꯪꯅ ꯍꯥꯏꯔꯝꯒꯗꯕꯗꯣ ꯑꯩ ꯈꯪꯉꯦ ꯆꯥꯔꯅꯨ ꯇꯞꯅ ꯍꯥꯏꯔꯝꯃꯅꯤ
ꯅꯨꯁꯤꯌꯦ ꯃꯥꯕꯨꯗꯤ ꯑꯩꯈꯣꯏ ꯁꯛ ꯈꯪꯅꯗ꯭ꯔꯦꯀꯣ ꯑꯃꯗꯨꯗꯤ ꯅꯨꯡꯉꯥꯏꯔꯝꯃꯅꯦꯍꯦ
ꯅꯨꯡꯁꯤꯌꯦ
ꯌꯥꯝ ꯅꯨꯡꯉꯥꯏꯔꯦ ꯑꯩꯈꯣꯏꯗꯤ ꯆꯤꯡꯗ ꯂꯩꯕꯅꯤꯅꯀꯣ ꯌꯥꯝ ꯏꯪꯅ ꯂꯩꯕꯗꯤ ꯌꯥꯝ ꯅꯨꯡꯉꯥꯏꯔꯦ
ꯍꯣꯏꯅꯦ ꯌꯥꯝ ꯐꯩ ꯑꯗꯨꯗꯣ ꯑꯁ ꯑꯩꯁꯨ ꯈꯨꯂꯣꯝꯗ ꯑꯃꯨꯛ ꯍꯟꯅꯤꯡꯈ꯭ꯔꯦ
ꯑꯩꯗꯤ ꯈꯨꯗꯛꯇ ꯊꯣꯛꯄꯅꯦ ꯑꯩꯁꯨ
ꯑꯗꯨꯗꯤ ꯌꯦꯡꯕ ꯂꯣꯏꯔꯕꯣ ꯅꯣꯏꯕꯣ
ꯃꯣꯏ ꯑꯦꯅꯤ ꯂꯩꯍꯧ
ꯍꯧꯈ꯭ꯔꯦ ꯑꯩ ꯀꯩꯒꯤ
ꯏꯃꯥꯗꯣ ꯃꯁꯥ ꯅꯨꯡꯉꯥꯏꯇꯦ ꯍꯥꯏꯅ ꯊꯣꯛꯄꯅꯤꯗ
ꯑꯣ ꯑꯣ ꯈꯔ ꯐꯔꯕꯣ ꯑꯗꯨꯗꯤ
ꯎꯝ ꯈꯔꯗꯤ ꯐꯥꯔꯦ ꯃꯥꯗꯤ ꯑꯗꯨꯝ ꯆꯠꯊꯣꯛ ꯆꯠꯁꯤꯟꯗꯤ ꯑꯗꯨꯝ ꯇꯧꯋꯦ ꯑꯗꯨꯕꯨ ꯆꯥꯛ ꯆꯥꯗꯕꯒꯤꯀꯣ ꯃꯥꯗꯣ
ꯎꯝ
ꯌꯥꯝ ꯋꯥꯔꯕ ꯃꯥꯜꯂꯦ
ꯀꯔꯤ ꯑꯣꯏꯅ ꯉꯝꯗꯕ꯭ꯔꯣ
ꯑꯗꯨꯝ ꯆꯥꯛ ꯆꯥꯅꯤꯡꯗꯦ ꯑꯗꯨꯃꯥꯏꯅ ꯍꯥꯏꯌꯦ ꯍꯥꯏꯌꯦ
ꯅꯣꯏ ꯅꯠꯇꯩꯃꯥ ꯈꯣꯏꯗꯤ ꯂꯩꯗꯤ ꯂꯩꯌꯦꯀꯣ